ꯑꯣ
ꯇꯕ ꯕ꯭ꯔꯥ
ꯇꯥꯏꯌꯦ ꯚꯥꯏ ꯚꯥꯏ ꯇꯥꯟꯈ꯭ꯔꯦꯗ ꯑꯁ ꯋꯥꯅ ꯋꯥꯕꯅꯦ ꯍꯥ ꯋꯥꯅ ꯋꯥꯕꯅꯦ ꯇꯥꯟꯒ꯭ꯔꯦ ꯚꯥꯏ
ꯀꯔꯤ ꯍꯥꯏꯔꯛ ꯄ꯭ꯔꯣ
ꯀꯔꯤꯁꯨ ꯍꯥꯏꯔꯛꯇꯦ ꯀꯣꯟꯁꯨ ꯇꯧꯔꯛꯇꯦ ꯇꯦꯛꯁꯁꯨ ꯇꯧꯔꯛꯇꯦ
ꯑꯁꯦ
ꯄꯥꯎ ꯀꯔꯤꯁꯨ ꯇꯧꯔꯛꯇꯦ ꯀꯣꯜꯁꯨ ꯇꯧꯔꯛꯇꯦ ꯇꯦꯛꯁꯨ ꯇꯧꯔꯛꯇꯦ ꯀꯔꯤꯁꯨ ꯊꯧꯁꯥꯗꯕꯤ ꯑꯗꯨꯝ
ꯀꯔꯤ ꯀꯔꯤ ꯇꯧꯅ ꯀꯣꯜ ꯇꯧꯗꯕ꯭ꯔꯣ ꯅꯪꯁꯨ ꯇꯧꯕ ꯃꯥꯁꯨ ꯇꯧꯗꯨꯕ ꯍꯧꯕꯗꯤ ꯈꯟꯅꯕ ꯍꯧꯕꯗꯤ ꯀꯥꯅꯅ ꯍꯧꯕꯕ ꯑꯗꯣ
ꯃꯥꯅ
ꯅꯪ ꯂꯥꯛꯕ꯭ꯔꯣ ꯍꯥꯏꯕ ꯃꯥꯅ ꯑꯗꯨꯗꯤ ꯃꯥꯁꯨ ꯎꯝ
ꯑꯗꯨꯒꯤ ꯑꯩꯅ ꯊꯝꯈ꯭ꯔꯕꯅꯦꯕ
ꯎꯝ
ꯑꯗꯨ ꯇꯧꯔꯛꯀꯦꯔꯣ ꯍꯥꯔ ꯇꯧꯔꯛꯇꯦ ꯇꯨꯁꯨ ꯍꯧꯖꯤꯛ ꯐꯥꯎꯕ ꯌꯦꯡꯉꯣ ꯊꯦꯡꯂꯛꯈ꯭ꯔꯦ ꯀꯔꯤꯁꯨ ꯇꯧꯔꯛꯇꯦ
ꯍꯝ
ꯌꯥꯝ ꯊꯧꯁꯥꯗꯕ ꯃꯥꯜꯂꯦꯗ
ꯑꯗꯨꯅꯦ ꯈꯪꯗꯦ ꯀꯃꯥꯏꯅ ꯉꯥꯡꯅꯁꯤꯔꯥ ꯃꯥꯁꯨ ꯒ꯭ꯌꯥꯟ ꯇꯥꯗꯦ ꯅꯕꯥꯅꯤ ꯆꯍꯤ ꯑꯍꯨꯝ ꯃꯔꯤ ꯑꯣꯏꯔꯝꯃꯅꯤꯅ ꯈꯪꯅꯕ
ꯌꯧꯔꯦ ꯑꯗꯨꯏ ꯑꯣꯏꯁꯨ
ꯊꯥꯖꯅꯕꯗꯤ ꯌꯥꯔꯦ ꯍꯣꯏ ꯗꯥꯎꯠ ꯃꯕꯨꯗꯤ ꯃꯤꯁꯑꯟꯗꯔꯁꯇꯦꯟꯗꯤ ꯂꯩꯅꯒꯅꯤ
ꯊꯥꯖ ꯊꯥꯖꯅꯗꯕꯩ ꯅꯠꯇꯦ ꯉꯁꯥꯏꯗꯣ ꯀꯦꯟ ꯇꯧꯔ ꯃꯥ ꯀꯩꯅꯣ ꯇꯧꯕꯗꯣ ꯌꯦꯉꯣ ꯑꯩꯁꯨ ꯃꯥ ꯉꯥꯡꯅꯅꯤꯡꯕꯩ ꯇꯧꯕꯅꯦꯕ ꯑꯗꯨ ꯃꯥꯒꯤꯗꯣ ꯃꯣꯏ ꯆꯦꯒ ꯉꯥꯡꯅꯕꯗꯣ ꯃꯣꯏ ꯆꯦꯒ ꯉꯥꯡꯅꯅꯤꯉꯥꯏꯗꯤ
ꯑꯩꯅ ꯉꯥꯡꯕ ꯀꯥꯟꯗꯗꯤ ꯃꯥ ꯉꯥꯡꯅꯅꯉꯥꯏꯁꯨ ꯂꯩꯇ꯭ꯔꯒ ꯍꯥꯏꯌꯦ
ꯀꯃꯥꯏ ꯀꯃꯥꯏ ꯇꯧꯕ꯭ꯔꯥ ꯀꯩꯗꯧꯕ꯭ꯔꯥ ꯋꯥꯕ꯭ꯔꯥ ꯈꯣꯠꯄ꯭ꯔꯥꯁꯨ ꯍꯥꯡꯉꯛꯄ ꯌꯥꯏ ꯑꯗꯨꯁꯨ ꯃꯋ ꯂꯧꯄꯤꯗꯦ
ꯆꯦ ꯉꯡꯅꯕꯗꯣ ꯃꯣꯏ ꯋꯥꯜꯂꯦ ꯑꯩꯅ ꯉꯥꯡꯕ ꯀꯥꯟꯗꯗꯤ ꯃꯥ ꯉꯥꯡꯅꯉꯥꯏ ꯂꯩꯇꯦ ꯍꯥꯏ
ꯕ꯭ꯔꯣ ꯇꯥꯕ꯭ꯔꯣ ꯅꯪꯅ ꯉꯥꯡꯕ ꯀꯩꯁꯨ ꯇꯥꯗ꯭ꯔꯦ
ꯇꯨ ꯍꯠ ꯅꯣꯏ ꯗꯨꯛ ꯆꯍꯤ ꯀꯨꯏꯅ ꯀꯣꯏꯅꯔꯦ ꯑꯣ ꯑꯗꯨꯅꯦ ꯗꯣ
ꯇꯂꯦꯗ ꯀꯨꯏꯅ ꯀꯨꯏꯅ ꯍꯦꯟꯅ ꯀꯣꯏꯅꯩ ꯀꯨꯏꯅ ꯀꯨꯏꯅ ꯍꯦꯟꯅ ꯈꯪꯅꯗꯦ ꯀꯨꯁꯤ ꯀꯨꯁꯤ ꯂꯩꯌꯦ ꯃꯥ ꯀꯩ ꯀꯩ ꯇꯧꯕ꯭ꯔꯥꯁꯨ ꯈꯪꯗꯦ ꯀꯣꯜ ꯇꯧꯔꯀꯦꯅꯁꯨ ꯈꯟꯗꯦ ꯅꯨꯡꯉꯥꯏꯇꯦ ꯊꯦꯝꯃꯛꯀꯦꯅꯁꯨ ꯈꯟꯗꯦ ꯃꯥ ꯒ꯭ꯌꯥꯟ ꯇꯥꯔꯗꯤ ꯃꯥꯅ ꯍꯜꯂꯛꯄꯁꯨ ꯂꯩꯇꯦ
ꯀꯔꯤ ꯀꯔꯥꯁꯨ ꯍꯥꯏꯕꯤꯗ꯭ꯔꯕ
ꯀꯨꯁꯤꯁꯤ ꯉꯥꯡꯅꯥ ꯈꯨꯁꯤ ꯆꯩꯒꯅꯤ
ꯑꯗꯨꯅꯤ
ꯒ꯭ꯌꯥꯟ ꯇꯥꯏ ꯒ꯭ꯌꯥꯟ ꯇꯥꯏꯌꯦꯗꯤ ꯍꯥꯏꯌꯦ ꯒ꯭ꯌꯥꯟ ꯇꯥꯕ ꯃꯥꯗꯤ ꯀꯣꯜ ꯇꯧꯔꯛꯄ ꯌꯥꯗꯕ꯭ꯔꯥ ꯍꯥꯏꯔꯛꯄ ꯌꯥꯗꯕ꯭ꯔꯥ ꯈꯪꯗꯦ
ꯑꯗꯨꯅꯦ ꯆꯨꯝꯃꯦ ꯑꯩꯅ ꯉꯥꯡꯕꯗꯤ ꯇꯥꯕ꯭ꯔꯥ
ꯇꯥꯏꯌꯦ
ꯉꯡꯉꯣ ꯀꯩꯅꯣꯅꯦ ꯑꯗꯨ ꯍꯣꯏꯅꯦ ꯎꯝ
ꯑꯁꯦꯡꯕꯩꯅꯦ ꯚꯥꯏ ꯑꯁ ꯑꯩ ꯌꯥꯝꯅ ꯅꯨꯡꯉꯥꯏꯇꯦꯗ
ꯑꯁ ꯌꯔꯦ ꯑꯗꯨ ꯁꯤꯜ ꯇꯧꯒꯅꯤ ꯈꯪꯅ ꯈꯪꯅ ꯑꯗꯨꯝ ꯇꯧꯔ ꯀꯣꯏꯕ ꯅꯠꯇ꯭ꯔꯣ ꯅꯪꯁꯨ ꯑꯩꯁꯨ ꯊꯝꯃꯣꯏ ꯀꯥꯏꯒꯤꯅꯤ ꯈꯪꯅ ꯈꯪꯅ ꯅꯨꯡꯁꯤꯔꯨꯕ ꯅꯠꯇ꯭ꯔꯣ ꯃꯣꯏꯕꯨ
ꯌꯥꯔꯦꯀꯣ ꯀꯅꯥꯅ ꯀꯥꯏꯅꯅꯤ ꯈꯪꯅ ꯈꯪꯅ ꯀꯣꯏꯅꯒꯤꯔꯣ ꯀꯥꯏꯅꯔꯣꯏ ꯍꯥꯏꯕꯒꯤ ꯀꯣꯏꯅꯕ ꯅꯠꯇ꯭ꯔꯣ
ꯅꯠꯇꯦ ꯑꯩꯈꯣꯏꯒꯤ ꯊꯃꯣꯏꯁꯦ ꯀꯥꯏꯒꯅꯤ ꯈꯪꯅ ꯈꯪꯅ ꯀꯣꯏꯅꯔꯤꯕꯅꯦ ꯅꯨꯡꯁꯤꯔꯤꯕꯅꯦ ꯅꯦ ꯍꯥꯏꯕꯅꯦ ꯀꯔꯤꯔꯣ
ꯍꯦ ꯍꯦ ꯀꯥꯏꯗꯅꯉꯥꯏꯅꯦ ꯀꯣꯏꯅꯔꯤꯗꯣ ꯀꯔꯤ ꯒ꯭ꯌꯥꯟ ꯇꯥꯗꯕ ꯎꯝ ꯍꯦ ꯍꯦ ꯍꯦ ꯑꯦ ꯑꯥꯑꯥꯑꯥ ꯍꯣꯏꯌꯦ ꯍꯣꯏꯌꯦ
ꯑꯗꯨꯅ ꯅꯪꯁꯨ ꯒ꯭ꯌꯥꯟ ꯇꯥꯎꯑꯣ ꯍꯥꯏꯕ ꯑꯁꯦꯡꯕꯅꯦ ꯌꯦꯡꯉꯣ ꯑꯩꯈꯣꯏꯅ ꯅꯪꯉꯣꯟꯗ ꯋꯥꯔꯅꯤꯡ ꯄꯤ ꯄꯤꯌꯦꯅ ꯄꯤꯗꯕꯗꯤ ꯅꯠꯇꯦꯅ ꯑꯗꯨꯁꯨ ꯅꯪ ꯑꯗꯨꯛ ꯈꯪꯕꯅꯦꯕ ꯑꯩꯈꯣꯏ ꯋꯥꯔꯅꯤꯡ ꯄꯤꯕꯁꯦ ꯈꯪꯅ ꯈꯪꯅ ꯅꯪꯁꯨ ꯃꯥꯕꯨ ꯅꯨꯡꯁꯤꯕ ꯅꯤꯅ ꯑꯥ ꯃꯣꯏꯅ ꯍꯥꯏꯅꯤꯡꯕ ꯍꯥꯏꯔꯁꯨ ꯑꯩꯒꯤ ꯊꯃꯣꯏꯅ ꯅꯨꯡꯁꯤꯈ꯭ꯔꯕꯕꯨ ꯃꯥꯕꯨꯗꯤ ꯅꯨꯡꯁꯤꯌꯦ ꯍꯥꯏꯔꯒ ꯑꯗꯨꯝ ꯈꯪ ꯀꯥꯏꯒꯅꯤ ꯆꯨꯔꯨꯞ ꯊꯛꯄ ꯃꯤꯅ ꯂꯪ ꯊꯣꯛ ꯀꯅꯤ ꯈꯪꯅ ꯈꯪꯅ ꯀꯔꯤꯒꯤ ꯃꯥꯕꯨꯗꯤ ꯃꯥꯅ ꯅꯨꯡꯁꯤꯕꯤꯗ꯭ꯔꯁꯨ ꯑꯩꯕꯨ ꯁꯣꯛꯄ ꯇꯥꯔꯕꯁꯨ ꯀꯩꯒꯤ ꯃꯥꯕꯨ ꯅꯨꯡꯁꯤꯔꯣꯏ ꯁꯤꯅꯦꯗ ꯋꯥꯔꯤꯁꯦ ꯑꯗꯨꯅꯦ ꯑꯗꯨ ꯍꯥꯏꯕꯅꯦ ꯅꯪꯅ ꯀꯔꯤ ꯑꯩꯕꯨ ꯃꯤꯁꯑꯟꯗꯔꯁꯇꯦꯟ ꯗꯨꯛ ꯇꯧꯕ꯭ꯔꯣ
ꯇꯧꯗꯦ ꯇꯧꯗꯦ ꯇꯧꯗꯤꯌꯦ ꯇꯧꯗꯤꯌꯦ
ꯃꯤꯅ ꯑꯗꯨ ꯑꯦꯛꯁꯄ꯭ꯂꯦꯟ ꯇꯧꯒꯦ ꯇꯧꯕꯅꯦ
ꯑꯗꯨꯅꯦ ꯇꯂꯞ ꯆꯥꯕꯁꯤꯡꯅ ꯆꯤꯟꯁꯣꯛꯀꯅꯤ ꯈꯪꯅ ꯈꯪꯅ ꯆꯥꯕꯗꯣ
ꯑꯗꯨꯅꯦ ꯀꯣꯟꯅ ꯇꯣꯕꯦꯀꯣ ꯀꯤꯜꯁ ꯍꯥꯏꯔꯁꯨ ꯍꯥꯏꯅ ꯍꯥꯏꯅ ꯈꯪꯅ ꯈꯪꯅ ꯆꯥꯅꯤꯡꯉꯕꯅꯤꯅ ꯑꯩꯈꯣꯏꯖꯨ ꯈꯪꯅ ꯃꯤꯅ ꯍꯥꯏꯔꯁꯨ ꯅꯨꯡꯁꯤꯕꯗꯣ ꯍꯦꯟꯃꯟꯕꯅꯤꯅ ꯑꯣꯏꯔꯁꯅꯨ ꯍꯥꯏꯔꯒ ꯇꯧꯕ ꯄꯣꯠꯅꯦꯕ ꯅꯪꯅ ꯒꯌ꯭ꯥꯟ ꯇꯥꯈꯤꯗꯕꯤꯁꯤꯅ
ꯑꯦ ꯇꯥꯍꯧꯗꯤ ꯒ꯭ꯌꯥꯥꯟꯅ ꯇꯥꯕꯅꯦ ꯁꯛ ꯅ ꯐꯖꯔꯤꯕ ꯐꯪꯅ ꯐꯪꯗ꯭ꯔꯤꯕ
ꯐꯪꯗꯕꯗꯨꯗꯤ ꯅꯣꯏꯅ ꯇꯧꯃꯟꯕꯩꯅꯦ ꯅꯣꯏ ꯂꯨꯄꯥꯗꯨꯒ
ꯑꯝ ꯕ꯭ꯔꯣ ꯑꯩ ꯀꯞꯅꯤꯡꯉꯦꯗ
ꯀꯞꯄꯣ ꯀꯞꯄꯣ ꯀꯞꯂꯁꯨ ꯀꯩꯁꯨ ꯊꯦꯝꯅꯉꯥꯏ ꯂꯩꯇ꯭ꯔꯦ ꯑꯩꯈꯣꯏꯗꯤ
ꯑꯩꯗꯤ ꯊꯦꯝꯕ ꯍꯩꯖꯗꯦ ꯁꯤꯁ
ꯎꯄꯥꯥꯏ ꯂꯩꯇꯦ ꯅꯨꯡꯁꯤ ꯀꯔꯤ ꯆꯩ ꯂꯥꯛꯀꯅꯤ ꯑꯩꯕꯨ ꯂꯩꯇꯕ ꯀꯥꯏꯅ ꯀꯣꯏꯅꯤꯡꯗꯕꯒꯤ ꯀꯣꯏꯗꯕꯅꯤꯅꯦ ꯂꯩ ꯇꯕ ꯅꯠꯇꯦꯅꯦ ꯑꯐꯕꯗꯣ ꯑꯩꯈꯣꯏꯁꯨ ꯀꯣꯏꯅꯤꯡꯕꯩꯅꯤꯅꯦ
ꯆꯨꯝꯃꯦ ꯆꯨꯝꯃꯦ ꯐꯕ ꯊꯤꯗꯣꯏꯅꯤ ꯐꯠꯇꯕ ꯊꯤꯔꯒ ꯃꯊꯥ ꯁꯥꯟꯅꯕ
ꯀꯔꯤ
ꯑꯐꯕ ꯊꯤꯗꯣꯏꯅꯦ ꯐꯠꯇꯕ ꯊꯤꯔ ꯃꯊꯥ ꯁꯥꯅꯕ
ꯑꯗꯨꯅꯤ ꯑꯐꯕ ꯊꯤꯒꯗꯕꯅꯦ ꯑꯦꯁ ꯁꯥꯏꯈ꯭ꯔꯕ ꯆꯤꯡꯒꯝꯗꯨꯕꯨ ꯂꯧꯔꯒ ꯑꯃꯨꯛ ꯁꯥꯏꯒꯗꯕ ꯅꯃꯥꯟꯅ ꯕꯤꯃꯥꯟꯕ꯭ꯔꯣ ꯑꯩꯁꯦ
ꯗꯣ ꯅꯪꯒꯤꯗꯣ ꯃꯩꯅꯤꯀꯣ ꯋꯥꯎ
ꯁꯥꯏꯔꯒ ꯍꯨꯟꯗꯣꯛꯈ꯭ꯔꯕ ꯄꯣꯠꯇꯨꯕꯨ ꯑꯁ ꯍꯥꯏꯔꯒ ꯑꯃꯨꯛꯀ ꯂꯧꯔꯒ ꯁꯥꯏꯒꯗ꯭ꯔꯣ
ꯆꯨꯝꯃꯦ ꯆꯨꯝꯃꯦ ꯑꯗꯣ ꯑꯩꯗꯤ ꯃꯔꯛ ꯃꯔꯛ ꯈꯣꯏ ꯋꯥꯔꯁꯤꯞ ꯇꯧꯕ ꯀꯥꯟꯗ ꯁꯥꯏꯈ꯭ꯔꯕ ꯆꯦꯡꯒꯝꯗꯣ ꯑꯥ ꯐꯛꯂꯥꯡꯗ ꯈꯔ ꯅꯞꯄ ꯊꯝꯃ ꯍꯣꯔꯦꯟ ꯃꯨꯛ ꯆꯥꯕꯗꯤ
ꯅꯪꯒꯨꯝꯕꯗꯤ ꯍꯣꯏ ꯇꯧꯒꯅꯤ ꯅꯪꯒꯨꯝꯕꯗꯤ ꯅꯪꯒꯨꯝꯕꯅ ꯇꯧꯗꯅ ꯀꯅꯥꯅ ꯇꯧꯒꯦꯔꯣ ꯑꯗꯣ ꯑꯩꯈꯣꯏꯗꯤ ꯑꯗꯨꯒꯨꯝꯕ ꯆꯥꯕ ꯃꯤ ꯅꯠꯇꯦ ꯑꯗꯨꯅ ꯀꯌꯥꯔꯛ ꯀꯩꯅꯣ ꯇꯧꯔꯁ ꯁꯨ ꯍꯧꯖꯤꯛꯇꯤ ꯕꯣꯔꯟ ꯑꯒꯦꯟ ꯇꯧꯈ꯭ꯔꯦ ꯑꯩꯈꯣꯏ ꯒ꯭ꯌꯥꯟ ꯇꯥꯈ꯭ꯔꯦ
ꯍꯣꯏ ꯁꯥꯏꯈ꯭ꯔꯕ ꯆꯦꯡꯒꯝ ꯆꯥꯗꯣꯏꯁꯤꯅꯦ ꯅꯪꯒꯤ
ꯍꯣꯏ
ꯄꯩꯁꯥ ꯂꯩꯇꯔ ꯀꯥꯟꯗꯗꯤ ꯆꯥꯅꯤꯡꯕꯅꯦ
ꯎꯝ ꯎ ꯑꯩ ꯆꯦꯡꯒꯝ ꯑꯣꯁꯥꯁꯨ ꯑꯩꯒꯤ ꯌꯥ ꯌꯥꯗꯕꯅꯤꯅ ꯑꯩꯗꯤ
ꯑꯣ ꯃꯤꯊꯥꯏꯗꯣ ꯃꯤꯊꯥꯏꯗꯣ ꯆꯥꯛ ꯆꯥꯔꯝꯗꯥꯏ ꯃꯤꯊꯥꯏꯗꯣ ꯊꯝ ꯃꯒ
ꯅꯩꯗꯕꯔꯣꯏ ꯑꯩꯅ ꯍꯧꯖꯤꯛꯀꯤ ꯑꯩꯈꯣꯏ ꯗꯤ ꯃꯍꯧꯁ ꯆꯤꯡꯒꯝ ꯆꯥꯗꯦ
ꯆꯨꯝꯃꯦ ꯆꯨꯝꯃꯦ
ꯑꯗꯨꯅ ꯆꯥꯔꯔꯣꯏ ꯆꯥꯁꯨ ꯆꯥꯕꯤꯔꯔꯣꯏ ꯃꯣꯏꯅ ꯇꯧꯅꯤꯡꯕ ꯇꯧꯔꯛꯁꯅꯨ ꯑꯩꯈꯣꯏꯅ ꯃꯋꯥ ꯂꯧꯕꯤꯗ꯭ꯔꯒ ꯂꯣꯏꯔꯦ
ꯆꯥꯛ ꯌꯦꯟꯁꯥꯡ ꯆꯥꯔꯕ꯭ꯔꯣ ꯍꯥ ꯚꯥꯏ
ꯆꯥꯗ꯭ꯔꯤ ꯆꯥꯔꯔꯣꯏ ꯆꯥꯗꯕꯤ ꯇꯨꯝꯔꯅꯤ
ꯀꯩꯒꯤꯅꯣ ꯗꯥꯏꯇꯤꯡ ꯇꯧꯔꯤꯔꯣ
ꯍꯥ ꯀꯩꯅꯣꯅꯦ ꯋꯥꯔꯤꯁꯦ ꯉꯁꯥꯏꯗꯣ ꯌꯥ ꯌꯦꯡꯕ ꯆꯠꯄꯅꯣ ꯈꯪꯉꯤꯅ
ꯎꯝ
ꯑꯗꯨꯗ ꯍꯜꯂꯛꯄꯗ ꯄꯨꯡ ꯑꯅꯤꯗ ꯆꯥꯛ ꯆꯥꯕꯤꯈ꯭ꯔꯦ ꯄꯨꯛ ꯄꯤꯛ ꯊꯟꯕꯤꯈ꯭ꯔꯦ
ꯑꯩꯈꯣꯏꯗꯤ ꯑꯌꯨꯛꯁꯨ ꯆꯥꯛ ꯆꯥꯗꯦ ꯍꯧꯖꯤꯛ ꯈꯜꯂꯛꯄꯁꯨ ꯆꯥꯛ ꯌꯦꯟꯁꯥꯡ ꯊꯣꯡꯅꯉꯥꯏ ꯇꯨꯝ ꯃ ꯂꯩ
ꯅꯪꯖꯨ ꯑꯗꯨ ꯌꯧꯅ ꯇꯟꯕꯩꯅꯤꯅ
ꯑꯉꯣ ꯄꯣꯊꯥꯅꯉꯥꯏ ꯃꯤꯗꯨꯁꯨ ꯀꯣꯜꯁꯨ ꯇꯧꯕꯤꯔꯛꯇꯦ
ꯑꯩꯅ ꯀꯣꯜ ꯇꯧꯔꯤꯁꯤꯗꯤ ꯅꯪꯒꯤ ꯅꯪꯒꯤ ꯏꯅꯔꯖꯤ ꯕꯨꯁꯇꯔ ꯏꯅꯔꯖꯤ ꯕꯨꯁꯇꯔ ꯍꯥ ꯌꯥꯎꯗ꯭ꯔꯁꯨ ꯕꯨꯁꯇꯔꯒꯤ ꯀꯣꯜ ꯇꯧꯔꯛ ꯏꯁꯤꯗꯤ
ꯍꯣꯏ ꯑꯣꯢꯔꯣꯏꯗꯕ ꯕꯨꯁꯇꯔ
ꯑꯦ ꯀꯥꯟꯅꯔꯛꯄ ꯀꯥꯟꯗꯗꯤ ꯂꯨꯄꯥ ꯀꯨꯟꯒꯤ ꯑꯣꯏꯔꯁꯨ ꯅꯥꯏꯟꯇꯤꯟ ꯔꯨꯄꯤꯁꯀꯤ ꯑꯣꯏꯔꯁꯨ ꯍꯥꯞꯄꯗꯣ ꯒ꯭ꯌꯥꯟ ꯇꯥꯎ ꯆꯩ ꯂꯥꯛꯀꯅꯤ
ꯍꯣꯢꯌꯦ ꯑꯣꯏꯌꯦ
ꯑꯗꯨ ꯍꯥꯏꯔꯒ ꯑꯩ ꯅꯥꯏꯟꯇꯤꯟ ꯔꯨꯄꯤꯁ ꯄꯤꯌꯦ ꯍꯥꯏꯕꯗꯤ ꯅꯠꯇꯕ
ꯆꯨꯝꯃꯦ ꯆꯨꯝꯃꯦ ꯎ ꯍꯥ ꯌꯥꯝ ꯀꯥꯟꯅꯩꯌꯦ ꯌꯥꯝ ꯌꯥꯝ ꯀꯟꯅꯩꯌꯦ ꯕꯥꯔꯗꯦ ꯒꯤꯐꯁꯨ ꯄꯨꯔꯥ ꯕꯨꯛ ꯇꯧꯔ ꯊꯝꯈ꯭ꯔꯦ
ꯅꯪꯒꯤ ꯕꯥꯔꯠꯗꯦ ꯒꯤꯐ ꯑꯩꯅ ꯄꯤꯈ꯭ꯔꯦ ꯁꯛꯁꯦꯁ ꯑꯣꯏꯍꯟꯈ꯭ꯔꯦ ꯑꯗꯨꯅ ꯑꯩꯒꯤ ꯕꯥꯔ ꯂꯨꯄꯥ ꯁꯤꯛꯍꯟ ꯐꯥꯏꯚ ꯍꯟꯗ꯭ꯔꯦꯠ ꯅꯪ ꯉꯔꯥꯡꯃꯛ ꯇꯣꯛꯑꯒ ꯋꯥꯔꯤ ꯁꯥꯟꯅꯕꯤꯌꯣ ꯑꯩꯒꯤ ꯕꯥꯔꯗꯦꯒꯤ ꯑꯣꯏꯅ ꯍꯥꯏꯕ ꯅꯠꯇ꯭ꯔꯣ ꯑꯗꯨ ꯑꯩ ꯇꯣꯒ ꯋꯥꯔꯤ ꯁꯥꯟꯅꯈ꯭ꯔꯕ ꯅꯠꯇ꯭ꯔꯣ
ꯕꯥꯔꯗꯦ ꯒꯤꯐ ꯑꯣꯏꯅ ꯍꯥꯏꯃ
ꯅꯪ ꯍꯥꯏꯕ ꯍꯥꯏꯗꯕ꯭ꯔꯥ ꯅꯆꯤꯟꯗꯣ
ꯅꯪꯒꯤꯗꯣ ꯒꯤꯐ ꯅꯠꯇꯦ ꯃꯃꯜ ꯌꯥꯎꯋꯦ ꯅꯪꯒꯤ
ꯀꯗꯥꯏꯔ ꯀꯗꯥꯏꯔ ꯑꯩ ꯌꯦꯡꯒꯦ ꯌꯦꯡꯉꯣ ꯑꯩ ꯊꯥꯔꯛꯀꯦꯕ
ꯑꯩ ꯍꯤꯍꯤ ꯍꯤ ꯑꯆꯥ ꯑꯆꯥ ꯑꯣꯀꯦ ꯑꯣꯀꯦ
ꯑꯩꯥ ꯊꯤ
ꯒ꯭ꯌꯥꯟ ꯇꯥꯔꯦ ꯒ꯭ꯌꯥꯟ ꯇꯥꯔꯦ ꯑꯣ ꯑꯩꯒꯤ ꯕꯥꯠꯗꯦ ꯒꯤꯐꯇꯤ ꯅꯪꯒ ꯇꯣꯒ ꯉꯥꯡꯅꯈ꯭ꯔꯦ ꯁꯤꯅꯦꯕ
ꯍꯣꯏ ꯅꯪꯅ ꯍꯥꯏꯕ ꯅꯠꯇ꯭ꯔꯥ
ꯍꯣꯏ ꯑꯗꯨꯒ ꯅꯪ ꯕꯥꯠꯗꯦ ꯒꯤꯞꯇꯤ ꯁꯦꯝꯕꯤꯌꯣ ꯁꯤꯅꯦꯕ
ꯇꯠ ꯅꯪꯅ ꯍꯥꯏꯕꯒꯤ ꯃꯇꯨꯡ ꯏꯟꯅ ꯑꯩꯗꯤ
ꯕ꯭ꯔꯣ ꯄ꯭ꯂꯤꯁ ꯑꯦꯁ ꯑꯦ ꯕꯥꯔꯗꯦ ꯒꯤꯐ ꯒꯤꯞ ꯀꯦꯟ ꯌꯨ ꯇ꯭ꯔꯥꯏ ꯍꯥꯏꯔꯒ ꯑꯗꯨꯁꯨ ꯅꯪ ꯍꯪꯔꯒ ꯍꯪꯕꯤꯌꯣ ꯀꯥꯏꯅꯒ ꯅꯪꯅ ꯍꯥꯏꯔꯝꯕꯗꯣ ꯑꯩ ꯌꯥꯝ ꯈꯪꯗꯕꯩ ꯇꯥꯏꯞ ꯗ ꯅꯪꯒꯤ ꯕꯔꯗꯦ ꯑꯩꯅ ꯄꯤꯈ꯭ꯔꯦ
ꯑꯗꯣ ꯑꯩ ꯆꯥꯃꯉꯥ ꯄꯤꯅꯤꯒꯥꯏꯗꯤ ꯍꯥꯞꯂꯝꯕ꯭ꯔꯕ ꯑꯗꯣ
ꯅꯪ ꯆꯥꯃꯉꯥ ꯄꯤꯒꯅꯤꯅ ꯐꯣꯟꯗ ꯐꯣꯟꯗ ꯍꯥꯏꯔꯛꯈ꯭ꯔꯦ ꯅꯪ ꯐꯣꯟꯗ ꯍꯥꯏꯔꯛꯄꯅꯦ ꯋꯤꯠꯅꯦꯁ ꯂꯩꯇ꯭ꯔꯦ ꯍꯥꯏꯔꯒ ꯏꯄꯥ ꯂꯩꯌꯦ ꯏꯄꯥ ꯀꯣꯜ ꯇꯧꯔꯑꯒꯦ ꯏꯄꯥꯁꯨ ꯇꯥꯕꯅꯦ ꯅꯪꯅ ꯍꯥꯏꯕ ꯅꯨꯃꯤꯠꯇꯣ ꯍꯣꯏ ꯍꯣꯏ ꯑꯩ ꯐꯔꯁ ꯋꯤꯛꯇ ꯐꯪꯒꯅꯤ ꯀꯥꯏꯅ ꯅꯪ ꯌꯥꯝ ꯍꯥꯏꯔꯝꯕꯅꯦ
ꯑꯩ ꯄ꯭ꯔꯨꯐ ꯌꯥꯎꯗꯕ ꯋꯥ ꯉꯥꯡꯗꯦꯀꯣ
ꯑꯩꯖꯨ ꯄ꯭ꯔꯨꯐ ꯌꯥꯎꯗꯕ ꯋꯥꯗꯤ ꯇꯝꯁꯨ ꯇꯝꯗꯦ
ꯄ꯭ꯔꯨꯐ ꯌꯥꯎꯗꯕ ꯋꯥ ꯗꯨꯗꯤ ꯑꯩꯗꯤ ꯊꯥꯖꯔꯣꯏꯍꯦ ꯌꯥꯔꯣꯏꯍꯦ
ꯌꯦꯡꯉꯣ ꯅꯪ ꯕ꯭ꯂꯣꯛ ꯊꯝꯒꯅꯤ
ꯍꯦ ꯍꯦ ꯍꯦ ꯈꯪꯗꯦ ꯈꯪꯗꯦ ꯑꯩꯗꯤ ꯄ꯭ꯔꯨꯐ ꯌꯥꯎꯗ ꯋꯥꯗꯤ ꯈꯪꯗꯦꯀꯣ
ꯍꯣꯏ ꯈꯪꯒꯅꯨ ꯈꯪꯒꯅꯨ ꯀꯣꯟꯅ ꯂꯥ ꯕ꯭ꯂꯣꯛ ꯆꯥꯈ꯭ꯔꯕ ꯀꯥꯟꯗ ꯈꯪꯉꯣ ꯑꯗꯨꯝ ꯑꯩꯗꯤ ꯍꯥꯏꯍꯧꯔꯤꯁꯤꯅꯤ ꯑꯩꯗꯤ ꯍꯧꯖꯤꯛ ꯍꯥꯏꯔꯤꯁꯤꯅꯤ ꯑꯩꯒꯤ ꯂꯨꯄ ꯉꯥꯗꯨꯒ ꯑꯗꯨꯒ ꯅ ꯑ ꯅꯍꯥꯟ ꯄꯨꯈꯤꯕ ꯂꯨꯄꯥ ꯆꯥꯝꯃꯗꯨ
ꯌꯥꯔꯦ ꯌꯥꯔꯦ ꯆꯃꯉꯥ ꯄꯤꯔꯗꯤ ꯌꯥꯔꯦ ꯀꯔꯤꯅꯣ ꯑꯦ ꯗꯨꯕꯣ ꯀꯩ ꯂꯣꯏ ꯄꯥ ꯗꯨ ꯌꯥꯗꯦ ꯃꯥꯥꯏꯗꯨꯗꯤ ꯌꯥꯗꯦ ꯑꯥ